ꯇ
ꯍꯜꯂꯣ ꯇꯥꯔꯕꯣ
ꯇꯥꯔꯦ ꯎꯝ ꯑ ꯁꯒ ꯂꯣ ꯍꯥꯏꯖ
ꯎꯝ
ꯃꯥ ꯊꯣꯡꯕꯁꯦ
ꯑꯥ
ꯀꯃꯥꯏ ꯀꯃꯥꯏ ꯇꯧꯦ
ꯁꯒꯣꯜ ꯍꯋꯥꯏꯁꯤꯁꯨ ꯑꯗꯨꯝ ꯀꯥꯝꯊꯣꯛꯑꯒ ꯊꯣꯡꯉꯤꯗ ꯍꯥꯏꯗꯤ ꯃꯥꯁꯦ ꯃꯨꯟꯕ ꯌꯥꯝ ꯇꯞꯄꯅꯤꯅ
ꯎꯝ ꯑꯗꯣ ꯍꯧꯖꯤꯛꯅ ꯍꯦꯟꯖꯜꯂꯛꯑꯦꯀꯣ ꯃꯨꯟꯗꯕꯁꯦ
ꯍꯣꯏ ꯃꯥꯗꯤ ꯃꯨꯟꯕ ꯇꯞꯄꯅꯤꯅ ꯎꯝ ꯊꯣꯛꯑꯒ ꯑꯗꯨꯝ ꯑꯇꯣꯞꯄ ꯍꯋꯥꯏ ꯊꯣꯡꯕꯗꯨꯒꯤ ꯇꯥꯏꯞꯇ ꯑꯗꯨꯝ ꯊꯣꯡꯅꯔꯦꯕ ꯃꯣꯏꯅ ꯃꯥꯒꯤꯅ ꯑꯃꯨꯛ ꯊꯨꯝ ꯌꯥꯛꯄꯤ ꯊꯥꯛꯄꯁꯦ ꯌꯥꯝꯅ ꯍꯥꯎꯋꯦ
ꯍꯣꯏ ꯍꯣꯏ ꯑꯗꯨ ꯄꯥꯟ ꯊꯥꯛꯄꯁꯨ ꯍꯥꯎꯋꯦ
ꯍꯣꯏ ꯏꯄꯥꯟꯒ ꯊꯣꯡꯕꯁꯨ ꯍꯥꯎꯋꯤ
ꯑꯥ ꯍꯥꯎꯣꯏ
ꯇꯕꯣꯜ ꯍꯋꯥꯏ ꯊꯣꯡꯕꯁꯦ ꯎꯁꯣꯞ ꯃꯦꯂꯥ ꯊꯧꯗꯣꯛ ꯋꯥꯊꯣꯛꯇꯁꯨ ꯑꯗꯨꯨꯝ ꯍꯥꯞꯅꯩ
ꯎꯝ ꯑꯗꯣ ꯃꯥ ꯉꯧꯕꯁꯦ ꯅꯥꯀꯨꯞꯄꯤꯅ ꯍꯦꯟꯅ ꯆꯥꯅꯩ ꯑꯇꯩꯗꯒꯤꯗꯤ ꯇꯤꯜꯍꯧ ꯆꯅꯝ ꯉꯧꯕꯗꯨ ꯆꯥꯟꯅꯗꯦ ꯃꯉꯣꯟꯗ ꯅꯥꯀꯨꯞꯄꯤꯅ ꯉꯧꯔꯒꯅ ꯍꯦꯟꯅ ꯆꯥꯟꯅꯩ
ꯑ
ꯅꯠꯇ꯭ꯔꯗꯤ ꯍꯥꯎꯇꯦꯕ ꯅꯥꯀꯨꯞꯄꯤ ꯅꯠꯇ꯭ꯔꯗꯤ
ꯄꯤꯁꯤꯅ ꯍꯋꯥꯏ ꯊꯣꯡꯕꯒꯤꯗꯤ ꯕꯦꯁ ꯑꯣꯏ ꯍꯥꯏꯇꯥꯔꯦ
ꯎꯝ ꯑꯗꯨ ꯑ ꯍꯣꯏ ꯍꯋꯥꯏ ꯊꯣꯡꯕ ꯍꯥꯏꯁꯦ ꯑꯇꯩ ꯑꯇꯩꯗꯗꯤ ꯅꯄꯥꯛꯄꯤꯅ ꯑꯃꯨꯛ ꯈꯔ ꯉꯥꯎꯅꯔꯛꯑꯦ
ꯍꯣꯏ
ꯀꯩꯅꯣ ꯊꯣꯡꯕꯒꯤ ꯍꯥꯏꯔꯛꯑꯣ ꯎ ꯃꯥꯏꯔꯦꯟ ꯊꯣꯡꯕꯒꯤ
ꯍꯣꯏ ꯃꯥꯏꯔꯦꯟ ꯊꯣꯡꯕꯁꯤꯁꯨ ꯑꯗꯨꯝ ꯅꯥꯀꯨꯞꯄꯤ ꯉꯧꯔꯒꯅ ꯍꯦꯟꯅ ꯍꯥꯎꯋꯤ ꯇꯤꯜꯍꯧ ꯐꯆꯅ ꯉꯥꯎꯕꯕꯨꯗꯤ ꯑꯗꯨꯒ ꯃꯥꯅ ꯑꯃꯨꯛ ꯃꯌꯥꯡ ꯃꯇꯣꯟ ꯉꯧꯅꯩ ꯃꯌꯥꯡ ꯃꯇꯣꯟ ꯃꯌꯥꯝ ꯃꯇꯣꯟ ꯊꯥꯛꯅꯩ
ꯍ ꯃꯌꯥꯝ ꯃꯇꯣ ꯊꯥꯡꯒꯅ ꯍꯦꯟꯅ ꯃꯍꯥꯎ ꯂꯩꯕꯗꯣ ꯃꯅꯝ ꯅꯨꯡꯁꯤꯕꯁꯨ ꯍꯦꯜꯂꯤ
ꯎꯝ ꯃꯥꯏꯔꯦꯟꯁꯤꯁꯨ ꯑꯗꯨꯝ ꯊꯔꯣꯏꯒ ꯊꯣꯡꯃꯤꯟꯅꯔꯁꯨ ꯌꯥꯏꯀꯣ ꯃꯥꯏꯔꯦꯟꯁꯦ ꯇꯣꯉꯥꯟꯕ ꯃꯍꯥꯎ ꯑꯃ ꯊꯣꯛꯑꯦ ꯃꯥꯏꯔꯦꯟꯒ ꯊꯔꯣꯏꯒ ꯊꯣꯡꯕꯁꯤꯁꯨ
ꯎꯝ ꯊꯔꯣꯏꯁꯨ ꯇꯣꯡꯉꯥꯟꯅ ꯃꯊꯟꯇ ꯀꯥꯡꯒꯧ ꯆꯥꯔꯁꯨ ꯌꯥꯏ
ꯑ ꯇꯣꯉꯅ ꯄꯥꯝꯅꯩ ꯑꯗꯨꯒ ꯉꯁꯥꯏ ꯃꯥꯏꯔꯦꯟ ꯊꯣꯡꯕꯁꯤꯗ ꯁꯤꯡ ꯃꯅꯥ ꯊꯥꯛꯄꯁꯦ ꯁꯤꯁꯨ ꯃꯍꯥꯎ ꯂꯩ
ꯎꯝ ꯁꯤꯡ ꯃꯅꯥꯒꯨꯝꯕꯁꯦ ꯆꯥꯒꯨꯝꯕꯗꯁꯨ ꯊꯥꯛꯄꯗ ꯑꯗꯨꯝ ꯎꯝ ꯆꯥꯗꯣ ꯍꯦꯟꯅ ꯃ ꯅꯨꯡꯁꯤꯍꯟꯕ ꯑꯣꯏꯕꯅꯦ
ꯍꯣꯏ ꯆꯝꯄ꯭ꯔꯥ ꯃꯅꯥꯒꯨꯝꯕꯁꯦ ꯂꯣꯏꯔꯝꯗꯥꯏꯗ ꯊꯥꯛꯄꯤꯕ
ꯎꯝ ꯑꯗꯨ ꯆꯝꯄ꯭ꯔꯥ ꯂꯩꯔꯒꯅ ꯆꯝꯄ꯭ꯔꯥꯒꯨꯝꯕ ꯑꯃ ꯊꯥꯗꯕꯤꯔꯒꯁꯨ
ꯍꯣꯏ ꯑꯗꯨꯅ ꯅꯨꯡꯊꯤꯟꯋꯥꯏꯗ ꯊꯛꯄꯅ ꯍꯦꯟꯅ ꯍꯥꯎꯔꯦ
ꯎꯝ ꯕꯣꯔꯥ ꯑꯃꯒꯟꯅ ꯄꯥꯕꯅ ꯍꯦꯟꯅ ꯆꯥꯟꯅꯗꯦꯕ
ꯎꯝ
ꯆꯥꯒꯗꯤ ꯁꯤꯡꯖꯨꯗꯒꯤꯗꯤ ꯕꯣꯔꯥꯅ ꯍꯦꯟꯅ ꯆꯥꯅꯩꯀꯣ
ꯍꯣꯏ ꯑꯗꯣ ꯁꯨꯝ ꯑꯁꯨꯃꯥꯏꯅ ꯍꯧꯔꯒ ꯆꯥ ꯂꯣꯜꯂꯒ ꯕꯣꯔꯥ ꯍꯧꯔꯒ ꯆꯥꯕꯁꯤꯅ ꯑꯃꯨꯛ ꯀꯨꯝꯍꯩ ꯍꯔꯥꯎ ꯍꯥꯏꯕꯗꯤ ꯌꯥꯎꯁꯪꯒꯨꯝꯕ ꯃꯇꯝꯁꯦ ꯁꯤꯗ ꯌꯥꯝ ꯆꯥꯟꯅꯩ ꯁꯨꯝ ꯎꯝ ꯍꯣꯏ
ꯄꯥꯈꯪꯅ ꯁꯥꯕꯤꯉꯩꯅ ꯎꯅꯔꯒ ꯍꯦꯟꯅ ꯆꯥꯕꯁꯨ ꯁꯤꯡꯖꯨ ꯕꯣꯔꯥ ꯆꯥꯅ ꯍꯦꯜꯂꯤꯗ
ꯍꯣꯏ ꯍꯦꯜꯂꯤ
ꯎꯝ ꯑꯗꯨ ꯆꯥꯗꯁꯨꯅꯦ ꯆꯉꯥꯡꯒ ꯆꯉꯧ ꯆꯉꯥꯡꯒ ꯆꯥꯉꯧꯗꯒꯤꯗꯤ ꯆꯉꯥꯡꯒ ꯆꯪꯉꯧꯒꯗꯒꯤꯗꯤꯅꯦ ꯑꯣ ꯁꯤꯡꯖꯨ ꯕꯣꯔꯥꯒ ꯁꯆꯟꯅꯕꯁꯦ ꯆꯉꯝꯅ ꯍꯦꯜ
ꯆꯥꯉꯥ ꯅ ꯍꯦꯜꯂꯛꯑꯦ ꯆꯉꯧ ꯎꯝ ꯆꯉꯧꯀꯁꯤꯅ ꯑꯌꯨꯛ ꯇ ꯕ꯭ꯔꯦꯗꯀ ꯀꯩꯒ ꯆꯥꯃꯤꯟꯅꯅꯕ ꯑꯣꯏꯅ ꯑꯣꯏꯔꯦ
ꯍꯣꯏ ꯍꯣꯏ ꯑꯗꯨꯒ ꯑꯦꯅꯤ ꯊꯧꯗꯣꯛ ꯋꯥꯊ ꯊꯣꯛ ꯊꯣꯛꯂꯛꯄ ꯃꯇꯝꯗꯒꯨꯝꯕ ꯃꯌꯥꯝꯒꯤ ꯆꯥ ꯂꯣꯟꯕꯗ ꯆꯥꯛꯉꯧ ꯇꯧꯅꯕ ꯆꯥꯉꯧ ꯒꯨꯝꯕ ꯇꯧꯅꯩ
ꯑꯗꯣ ꯃꯥꯁꯦ ꯂꯣꯟꯕ ꯀꯥꯟꯗ ꯕꯤꯁꯀꯨꯠ ꯊꯥꯛꯄꯁꯨ ꯌꯥꯎꯋꯀꯣ ꯍꯥꯏꯗꯤ ꯀꯩꯅꯣ ꯒꯨꯗ ꯗꯦꯒꯨꯝꯕ
ꯍꯣꯏ ꯍꯣꯏ
ꯍꯦꯟꯅ ꯊꯨꯝꯅꯅꯕꯒꯤ ꯁꯤꯅ ꯃ ꯌꯥꯝ ꯂꯣꯜꯂꯛꯄ ꯀꯥꯟꯗ
ꯎꯝ ꯎꯝ ꯑꯗꯒꯤ ꯉꯁꯥꯏꯒꯤ ꯄꯣꯛ ꯊꯣꯡꯕꯒꯤ ꯃꯇꯥꯡꯁꯤꯗꯅ ꯄꯣꯛꯁꯦ ꯅꯨꯡꯕꯤ ꯆꯐꯨ ꯍꯥꯏꯗꯨꯗ ꯊꯣꯡꯕ ꯏꯁꯃꯣꯛ ꯄꯣꯛꯁꯤꯅ ꯍꯦꯟꯅ ꯍꯥꯎꯋꯦꯁꯨ ꯍꯥꯏꯅꯩꯒꯨꯝ ꯃꯤꯅ ꯑ ꯑꯩꯕꯨꯗꯤ ꯑꯩꯕꯨꯗꯤ ꯆꯥꯗ꯭ꯔꯦ
ꯑꯩꯈꯣꯏꯁꯨ ꯆꯥꯗꯦ ꯑꯩꯁꯨ ꯆꯥꯗꯦ ꯑꯗꯨ ꯑꯣꯏꯔꯒꯁꯨ ꯃꯌꯥꯝꯅ ꯍꯥꯏꯅꯕꯗꯣ ꯑꯗꯨꯒ ꯄꯣꯛꯁꯀꯤ ꯅ ꯑꯃ ꯑꯣꯛꯀꯤꯗꯁꯨ ꯀꯩꯅꯣꯗꯣ ꯍꯥꯏꯅꯩ ꯑ ꯑꯣꯛ ꯃꯔꯤꯟꯒ ꯍꯥꯏꯅꯕ ꯁꯑꯣꯡꯕꯨꯡꯒꯤ ꯑꯣꯛ ꯃꯔꯤꯟꯒ ꯍꯥꯏꯔꯒ ꯃꯌꯥꯝꯅ ꯐꯥꯎꯕꯗꯣ ꯑꯥ
ꯑꯟꯗ꯭ꯔꯣꯗꯒ ꯐꯪꯉꯤꯕ ꯑꯗꯨꯝꯕꯗꯣ ꯍꯣꯏ ꯑ ꯍꯣꯏ ꯍꯧꯖꯤꯛꯀꯤ ꯅꯨꯡꯕꯤ ꯆꯥꯐꯨꯁꯦ ꯑꯃꯨꯛ ꯃꯥ ꯃꯥꯁꯨ ꯇꯣꯉꯥꯟꯕ ꯂꯝ ꯑꯃꯗꯒꯤꯗꯤ ꯁꯥꯔꯒ ꯊꯣꯛꯂꯛꯏꯅꯦꯕ ꯃꯥꯁꯨ ꯇꯣꯞ ꯇꯣꯞꯄ ꯃꯒꯨꯟ ꯑꯃꯅꯦ
ꯎꯝ
ꯑꯇꯣꯞꯄ ꯃꯤꯅ ꯁꯥꯔꯛꯄ ꯆꯐꯨꯁꯤꯡꯁꯤꯒ ꯃꯥꯟꯅꯕ ꯅꯠꯇꯦꯕ
ꯃꯥꯅꯦ ꯃꯥꯅꯦ
ꯆꯐꯨ ꯁꯥꯐꯝ ꯍꯥꯏꯔꯒ ꯂꯩꯗꯅ ꯑꯟꯗ꯭ꯔꯣꯒꯨꯝꯕ ꯁꯦꯛꯃꯥꯏꯒꯨꯝꯕ ꯑꯣꯏꯅꯥꯝꯒꯨꯝꯕ
ꯑꯗꯒꯤ ꯑ ꯑꯁ
ꯅꯨꯡꯕꯤ ꯍꯥꯏꯁꯤꯁꯨ ꯂꯝꯅꯦꯕ ꯂꯝ
ꯍꯦ ꯃꯔꯨꯑꯣꯏꯕ ꯑꯃ ꯀꯥꯎꯔꯝꯃꯦ ꯅꯪ ꯃꯌꯥꯝꯅꯒ ꯄ꯭ꯔꯃꯥꯟ ꯄꯥꯟꯊꯩꯗꯒ ꯍꯥꯞꯅꯕ ꯂꯝꯗꯣ ꯀꯥꯎꯔꯝꯃꯦ ꯆꯐꯨ ꯁꯥꯐꯝꯒꯤ ꯀꯔꯤ ꯃꯃꯤꯡꯗꯣ ꯀꯔꯤꯕ ꯑꯗꯨꯝꯇꯒ ꯍꯥꯏꯔꯛꯑꯣ ꯊꯧꯕꯥꯜꯗꯣꯡ ꯍꯣꯏ ꯍꯣꯏ ꯊꯧꯕꯥꯜꯗꯣꯡ ꯑꯗꯨꯁꯨ
ꯍꯣꯏ ꯃꯥꯁꯨ ꯁꯥꯟꯅꯩ
ꯍꯣꯏ ꯑꯗ ꯆꯥꯐꯨ ꯁꯥꯕꯁꯤꯁꯨ ꯃꯇꯝꯗꯤ ꯂꯩꯕꯅꯤꯗ ꯍꯥꯏꯗꯤ ꯁꯤꯒꯤ ꯃꯇꯝꯗ ꯁꯥꯒꯗꯕꯅꯤ ꯁꯤꯒꯤ ꯃꯇꯝꯗ ꯂꯩꯕꯥꯛ ꯄꯦꯛꯀꯗꯕꯅꯤ ꯑꯗꯣ ꯑ
ꯑꯗꯨꯒ ꯄꯦꯛꯑ ꯃꯇꯨꯡꯗ ꯁꯥꯕ ꯀꯥꯟꯗꯁꯨ ꯁꯤ ꯁꯤꯒꯤ ꯃꯇꯝꯗ ꯁꯥꯒꯗꯕꯅꯤ ꯑꯗꯨꯒ ꯆꯐꯨ ꯑꯁꯦꯡꯕꯗꯤ ꯂꯥꯏ ꯒꯤ ꯊꯕꯛꯇ ꯁꯤꯖꯤꯟꯅꯕꯅꯤꯅ ꯃꯣꯏꯗꯤ ꯀꯌꯥ ꯁꯥꯟꯅꯗꯦ
ꯎꯝ ꯑꯗ ꯁꯥꯕꯁꯤꯗꯁꯨ ꯁꯥꯔꯤꯕ ꯃꯤꯁꯤꯗꯁꯨ ꯇꯧꯍꯩꯗꯦ ꯍꯥꯏꯅꯩꯀꯣ
ꯇꯧꯍꯩꯗꯦ ꯍꯥꯏꯅꯩ ꯀꯔꯤꯒꯨꯝꯕ ꯍꯣꯏ ꯁꯥꯔꯒ ꯃꯤꯅ ꯁꯤꯖꯤꯟꯅꯔꯤꯕ ꯃꯤꯗꯨꯅ ꯂꯥꯟꯅ ꯁꯤꯖꯤꯟꯅꯔꯒꯗꯤ ꯆꯐꯨ ꯁꯥꯕ ꯃꯤꯗ ꯍꯟꯖꯤꯜꯂꯤ ꯀꯥꯏꯅ ꯍꯥꯏꯅꯕꯗꯣ ꯑꯗꯨ ꯑꯣꯏ ꯑꯗꯒꯤ ꯎꯝ ꯑꯗꯨꯃꯥꯏ ꯍꯥꯏꯅꯩ ꯑꯗꯣ ꯁꯨꯒꯨꯝꯕ ꯆꯐꯨ ꯁꯥꯕꯁꯦ ꯍꯧꯖꯤꯛꯇꯤ ꯀꯌꯥ ꯂꯩꯇ꯭ꯔꯦ ꯀꯣ ꯀꯩꯅꯣ ꯑꯍꯤꯡꯕ ꯆꯐꯨ ꯁꯥꯕꯁꯦ ꯍꯥꯏꯗꯤ ꯃꯤꯅ ꯍꯦꯛ ꯄꯥꯛ ꯄꯥꯛ ꯈꯪꯅꯕ ꯑꯣꯏꯗꯦꯕ
ꯑꯣꯏꯗꯦ ꯑꯗꯨꯒ ꯆꯐꯨꯁꯨ ꯑꯇꯣꯞꯄ ꯂꯝ ꯑꯇꯩꯗꯗꯤ ꯁꯥꯟꯅꯗꯦ ꯃꯅꯤ ꯄꯨꯔꯒꯤ ꯑꯣꯏꯅ ꯆꯠꯅꯕꯤ ꯑꯣꯏꯅ ꯍꯥꯏꯔꯤꯕ ꯑꯟꯗ꯭ꯔꯣ ꯊꯧꯕꯥꯜꯗꯣꯡ ꯅꯨꯡꯕꯤ ꯑꯣꯏꯅꯥꯝ ꯂꯩꯃꯔꯥꯝ ꯍꯥꯏꯔꯤꯕ ꯁꯦꯛꯃꯥꯏ ꯍꯥꯏꯔꯤꯕ ꯃꯣꯏꯁꯤꯗ ꯍꯦꯟꯅ ꯆꯐꯨꯗꯤ ꯁꯥꯟꯅꯗꯦ ꯃꯣꯏꯁꯤꯅ ꯑꯣꯏꯅ ꯆꯐꯨ ꯁꯥꯕꯒꯤ ꯆꯐꯨ ꯁꯥꯕꯒꯤ ꯁꯤꯟꯐꯝꯁꯦ ꯃꯣꯏꯅ
ꯃꯣꯏꯅ ꯄꯥꯏ ꯍꯣꯏ ꯑꯇꯩ ꯑꯇꯩ ꯗꯤꯁꯇ꯭ꯔꯤꯛ ꯁꯤꯡꯗꯗꯤ ꯆꯐꯨ ꯁꯥꯕꯁꯤ ꯍꯩ ꯇꯦꯕ ꯃꯣꯏ ꯅꯠꯇꯅ
ꯎꯝ ꯑꯗꯨꯁꯨ ꯃꯣꯏꯅ ꯁꯥꯔꯤꯕ ꯆꯐꯨꯁꯤꯁꯨ ꯃꯥꯟꯅꯗꯦ ꯀꯣ ꯁꯣꯝꯗ ꯁꯥꯔꯛꯄ ꯆꯐꯨꯒ ꯑꯃꯗ ꯁꯥꯔꯛꯄ ꯆꯐꯨꯒ ꯃꯈꯜ ꯃꯥꯟꯅꯗꯦ ꯇꯣꯉꯥꯟ ꯇꯣꯉꯥꯟꯕ ꯉꯥꯛꯇ
ꯎꯝ ꯃꯣꯏꯗ ꯍꯥꯞꯄ ꯃꯆꯜꯁꯨ ꯃꯥꯟꯅꯗꯕ ꯑꯗꯨꯒ ꯌꯦꯛꯄ ꯃꯌꯦꯛ ꯍꯛꯄꯗꯨꯁꯨ ꯃꯥꯟꯅꯗꯕ
ꯃꯥꯟꯅꯗꯕ ꯁꯨꯝ ꯉꯜꯂꯤꯉꯩ ꯃꯇꯝꯗꯒꯤ ꯃꯣꯏꯅ ꯆꯐꯨ ꯁꯥꯒꯗꯕꯅꯤ ꯍꯥꯏꯕ ꯑꯃ ꯂꯩꯔꯝꯕꯒꯨꯝꯕ ꯃꯥꯜꯂꯦ
ꯎꯝ ꯑꯗꯨꯅ ꯀꯩꯅꯣꯗ ꯌꯥꯎꯔꯝꯃꯅꯤ ꯀꯔꯤ ꯀꯔꯤ ꯂꯥꯏꯔꯤꯛꯑꯕ ꯎꯝ ꯁꯤꯡꯉꯦꯜꯗ ꯑꯗꯨꯒꯨꯝꯕꯗ ꯄꯥꯗꯗꯤ ꯈꯪꯉꯔꯣꯏ ꯑꯗꯨꯃꯗꯤ ꯌꯥꯝ ꯀꯨꯞꯊꯅ ꯈꯪꯒꯦ ꯍꯥꯏꯔꯒꯗꯤ
ꯑꯗꯨꯒ ꯆꯠꯅꯕꯤ ꯑꯣꯏꯅ ꯍꯣꯏ ꯅꯍꯥꯟꯋꯥꯏꯗꯤ ꯍꯧꯖꯤꯛꯇꯕꯨ ꯀꯨꯀꯔꯒꯨꯝꯕ ꯔꯥꯏꯁ ꯀꯨꯀꯔꯒꯨꯝꯕꯅ ꯃꯍꯨꯠ ꯁꯤꯟꯈꯤꯕ ꯋꯥꯅꯤ ꯆꯐꯨ ꯂꯩꯕꯥꯛꯀꯤ ꯆꯐꯨꯁꯤꯗ ꯆꯥꯛ ꯊꯣꯡꯅꯔꯝꯃꯤꯀꯣ
ꯎꯝ ꯊꯣꯡꯅꯔꯝꯃꯦ ꯑꯗꯨꯒ ꯃꯤ ꯁꯤꯕ ꯈꯣꯠ ꯌꯥꯎꯔꯛꯄ ꯇꯥꯏꯃꯤꯡ ꯑꯣꯏꯔꯛꯑꯒꯅ ꯆꯐꯨꯗꯣ ꯆꯥꯝꯊꯣꯛꯄꯒꯤ ꯃꯍꯨꯠꯇ ꯊꯨꯒꯥꯏꯅꯕ ꯎꯝ ꯑꯗꯨꯒ ꯑꯥ ꯍꯧꯖꯤꯛꯇꯤ ꯍꯣꯏ ꯌꯨꯝ ꯌꯨꯝ ꯈꯔꯕꯨꯗꯤ ꯇꯧꯅꯕ ꯌꯥꯎꯋꯦ ꯑꯗꯣ ꯇꯧꯅꯗꯕꯅꯗꯤ ꯅꯃꯝꯒꯗꯕ ꯃꯥꯜꯂꯦ ꯂꯥꯏꯅꯤꯡ ꯊꯧꯒꯤꯗꯁꯨ ꯆꯐꯨ ꯈꯤꯟꯕꯗꯣ
ꯈꯤꯟꯕꯗꯣ ꯍꯣꯏ
ꯑꯍ ꯍꯣꯏ ꯑꯗꯨꯗꯣ ꯃꯥꯗꯤ ꯇꯧꯅꯕꯁꯨ ꯌꯥꯎꯔꯝꯒꯅꯤ ꯇꯧꯅꯗꯕꯁꯨ ꯐꯅꯌꯥꯝ ꯌꯥꯎꯅꯔꯦꯕ
ꯍꯣꯏ ꯍꯥꯟꯅꯒꯤ ꯆꯠꯅꯕꯤꯗꯒꯤꯗꯤ ꯐꯅꯌꯥꯝ ꯍꯣꯡꯉꯛꯑꯦꯕ
ꯐꯅꯌꯥꯝ ꯍꯣꯡꯉꯛꯑꯦ
ꯆꯐꯨꯁꯦ ꯍꯣꯏ ꯂꯥꯏ ꯇꯤꯟꯒꯤ ꯃꯇꯥꯡꯗꯁꯨ ꯆꯪꯗꯕ ꯌꯥꯗ꯭ꯔꯕ ꯑꯃ ꯑꯣꯏꯔꯦ ꯂꯥꯏ ꯏꯀꯧꯕꯗ ꯑꯗꯒꯤ ꯑꯗꯨꯝ ꯂꯥꯏ ꯍꯔꯥꯎꯕꯗ ꯑꯣꯏꯔꯣ ꯏꯄꯥꯟ ꯊꯥꯕꯗ ꯑꯣꯏꯔꯣ ꯂꯨꯍꯣꯡ ꯀꯩꯗꯣꯡꯕꯗ ꯑꯣꯏꯔꯣ ꯑꯁꯤ ꯑꯅꯥꯗ ꯑꯣꯏꯔꯣ ꯊꯧꯗꯣꯛ ꯈꯨꯗꯤꯡꯒꯤ ꯆꯐꯨꯁꯦ ꯆꯪꯗꯕ ꯌꯥꯗ꯭ꯔꯕ ꯎꯝ ꯆꯪꯗꯕ ꯌꯥꯗ꯭ꯔꯕ ꯎꯝ
ꯑꯃ ꯑꯣꯏꯔꯦ
ꯍꯣꯏ
ꯏꯄꯥꯟ ꯊꯥꯕꯗ ꯎꯝ ꯅꯨꯄꯤꯒ ꯅꯨꯄꯥꯒꯁꯦ ꯃꯇꯝ ꯃꯥꯟꯅꯗꯦꯀꯣ ꯏꯄꯥꯟ ꯊꯥꯕ ꯍꯥꯏꯔꯒ ꯏꯄꯥꯟ ꯊꯥꯕꯗ ꯃꯥꯟꯅꯗꯦꯀꯣ
ꯎꯝ
ꯑꯗꯨꯒ ꯆꯛꯄ ꯐꯌꯦꯡ ꯀꯥꯡꯕꯨꯒꯤꯁꯨ ꯃꯣꯏꯒꯤꯁꯨ ꯇꯣꯉꯥꯟꯕ ꯑꯃꯃꯝ ꯂꯩꯖꯕꯗꯥꯏꯅꯦ
ꯍꯣꯏ ꯂꯩ ꯃꯣꯏꯒ ꯃꯩꯇꯩ ꯑꯣꯏꯕ ꯑꯩꯈꯣꯏꯒ ꯃꯥꯟꯅꯗꯦ ꯆꯛꯄ ꯐꯌꯦꯡꯁꯦ ꯍꯣꯏ ꯑꯃꯔꯣꯝꯗꯕꯨꯗꯤ ꯃꯩꯇꯩꯆꯤꯡꯉꯦ ꯍꯧꯖꯤꯛꯀ ꯌꯦꯡꯅꯕꯨꯗꯤ ꯑꯗ ꯉꯍꯥꯟꯋꯥꯏꯗꯤ ꯇꯣꯉꯥꯟ ꯇꯣꯉꯥꯟꯕ ꯉꯥꯛꯇ ꯑꯣꯏꯔꯝꯃꯤꯗꯅ ꯆꯛꯄꯁꯤꯡꯁꯤꯅ ꯇꯣꯉꯥꯟꯕ ꯑꯃ ꯑꯣꯏ ꯃꯩꯇꯩꯁꯤꯡꯁꯤꯅ ꯇꯣꯉꯥꯟꯕ ꯑꯃ ꯑꯣꯏꯔꯦ ꯈꯨꯃꯟꯅ ꯇꯣꯉꯥꯟꯕ ꯑꯃ ꯑꯣꯏꯔꯦ ꯌꯦꯛ ꯁꯂꯥꯏꯁꯤ ꯁꯤꯒꯤ ꯇꯣꯉꯥꯟ ꯇꯣꯉꯥꯟꯕ ꯂꯣꯟ ꯂꯩꯖꯔꯝꯕꯗꯧꯅ ꯃꯣꯏ ꯇꯣꯉꯥꯟ ꯇꯣꯉꯥꯟꯕ ꯆꯠ ꯅꯕꯤ ꯂꯣꯏ ꯂꯩꯔꯝꯃꯤꯗꯅ ꯑꯗꯨꯅ ꯑꯝꯇ ꯃꯥꯟꯅꯔꯝꯗ꯭ꯔꯦ ꯍꯧꯖꯤꯛꯄꯨ ꯑꯈꯣꯏ ꯀꯣꯏ ꯍꯥꯏꯕꯗꯤ ꯄꯨꯟꯖꯟꯒꯤꯕ ꯖꯤꯡꯖꯤꯕꯨꯗꯤ ꯑꯗꯨꯝ ꯃꯥꯟꯅꯅ ꯇꯧꯔꯤ
ꯃꯥꯟꯅꯗꯕ ꯈꯔ ꯌꯥꯎꯌꯦ ꯄꯨꯟꯖꯜꯂ ꯐꯥꯎꯕꯗ ꯍꯥꯏ ꯏꯝ ꯍꯥꯟꯅꯗꯒꯤ ꯆꯠꯅꯔꯛꯄꯗꯨ ꯂꯩꯕꯅꯤꯅ ꯃꯥꯟꯅꯗꯕ ꯈꯔ ꯃꯣꯏꯒꯤ ꯂꯝꯇ꯭ꯌꯨꯕ ꯆꯠꯅꯕꯤ ꯈꯔ ꯑꯗꯨꯒꯨꯝꯕ
ꯑꯗꯒꯤ
ꯏꯄꯥꯟ ꯊꯥꯕꯒꯤ ꯃꯇꯥꯡꯗ ꯈꯔ ꯍꯥꯏꯔꯛꯎꯅꯦ ꯑꯉꯥꯡ ꯄꯣꯛꯄ ꯂꯣꯏꯔꯕ ꯃꯇꯨꯡꯗ ꯏꯄꯥꯟ ꯊꯥꯕꯁꯤꯗ
ꯄꯣꯛꯑꯅꯤ ꯑꯉꯥꯡꯒꯤ ꯈꯣꯏꯔꯤꯁꯤꯅ ꯅꯨꯄꯥ ꯑꯣꯏꯔꯒꯅ ꯌꯨꯝꯒꯤ ꯎꯝ ꯑꯥꯎ ꯑꯋꯥꯡ ꯃꯈꯥ ꯈꯪꯗ꯭ꯔꯦ ꯀꯔꯝꯕꯅ ꯑꯣꯏꯗꯣꯏꯅꯣ ꯅꯨꯄꯤ ꯑꯣꯏꯔꯒꯅ ꯑꯋꯥꯡ ꯑꯣꯏꯗꯣꯏꯔ ꯅꯨꯄꯥ ꯑꯣꯏꯔꯒꯅ ꯑꯋꯥꯡ ꯑꯣꯏꯗꯣꯏꯔꯥ ꯑꯗꯨꯗꯤ ꯑꯩ ꯅꯣꯂꯦꯖ ꯂꯩꯇ꯭ꯔꯦ ꯑꯗꯨꯕꯨ ꯇꯣꯉꯥꯟ-ꯇꯣꯉꯥꯟꯕ ꯃꯥꯏꯀꯩꯗ ꯈꯣꯏꯔꯤꯁꯦ ꯐꯨꯝꯗꯣꯏꯅꯤ꯫ ꯑꯗꯒꯤ ꯅꯤꯄꯥꯥꯟꯁꯦ ꯅꯨꯃꯤꯠ ꯀꯌꯥꯅꯤ ꯁꯨꯕꯗ ꯃꯉꯥꯅꯤ ꯁꯨꯕꯗꯔꯣ ꯏꯄꯥꯟ ꯁꯣꯜꯂꯤꯁꯤꯕꯣ
ꯃꯉꯥꯅꯤꯔꯣ ꯇꯔꯦꯠꯅꯤꯔꯣ ꯑꯩꯁꯨ ꯀꯥꯎꯔꯦ ꯑꯦꯛꯖꯦꯛꯇꯣ ꯀꯥꯎꯔꯦ
ꯀꯥꯎꯔꯦ ꯍꯣꯏ ꯑꯗꯩ ꯏꯄꯥꯟ ꯁꯣꯜꯂꯅꯤ ꯏꯄꯥꯟ ꯁꯣꯟꯕꯒꯤ ꯑꯌꯨꯛꯁꯤꯗꯅ ꯃꯥꯏꯕꯤꯅ ꯑꯉꯥꯡꯁꯦ ꯑꯍꯥꯟꯕ ꯇꯥꯏꯕꯪ ꯆꯤꯟꯖꯥꯛ ꯆꯥꯕ ꯇꯝꯕꯤꯔꯤꯅꯤ ꯍꯥꯏꯅ ꯉꯁꯥꯏ ꯑꯩꯈꯣꯏꯅ ꯍꯥꯏꯅꯈꯤꯕ ꯍꯩꯕꯤ ꯃꯅꯥ ꯁꯤꯡꯖꯒ ꯁꯨꯔꯒ ꯑꯉꯥꯡꯗꯨꯗ ꯏꯟꯕꯒꯤ
ꯎꯝ
ꯆꯠꯅꯕꯤ ꯑꯃꯗꯤ ꯂꯩꯀꯣ ꯇꯥꯏꯕꯪ ꯆꯤꯟꯖꯥꯛ ꯑꯍꯥꯟꯕ ꯇꯝ ꯆꯥꯕ ꯇꯝꯕꯤꯕ ꯑꯣꯏꯅ ꯑꯗꯣ ꯑꯉꯥꯡꯁꯦ ꯑꯃꯨꯛ ꯂꯥꯏꯒꯤ ꯊꯧꯔꯝꯁꯦ ꯂꯣꯏꯔꯒ ꯑꯉꯥꯡꯁꯦ ꯑꯃꯨꯌꯥꯡꯀꯣꯛꯇ ꯍꯥꯞꯄꯒ
ꯍꯣꯏ ꯑꯗꯣ ꯃꯥꯏꯕꯤꯅ ꯑꯗꯨꯗꯣ ꯍꯥꯟꯅ ꯁꯥꯔꯣꯏ ꯉꯥꯔꯣꯏꯁꯤꯡ ꯈꯥꯡꯇꯣꯛꯄ ꯐꯠꯇꯕ ꯇꯤꯃꯨ ꯂꯩꯃꯨꯁꯤꯡ ꯆꯪꯉꯛꯇꯅꯕꯅ ꯊꯣꯡꯒꯥꯟꯗ ꯍꯥꯟꯅ ꯊꯥꯗꯣꯛꯎꯕ ꯑꯉꯥꯡꯁꯤꯒꯤ ꯀꯔꯤ
ꯍꯥꯏꯔꯣ ꯑꯗꯨ ꯍꯥꯟꯅ ꯊꯥꯗꯣꯛꯎꯔꯒ